ꯎꯝ ꯇꯥꯕꯔꯣ
ꯅꯨꯡꯉꯥꯏꯕ꯭ꯔꯣ
ꯍꯥꯥ
ꯀꯩꯅꯣ ꯅꯪꯅ ꯇꯞꯅ ꯇꯞꯅ ꯉꯥꯡꯅ ꯂꯩꯕꯁꯦ
ꯑꯗꯨꯝ ꯑꯩꯗꯤ ꯗꯨꯝ ꯇꯞꯅ ꯇꯞꯅ ꯉꯥꯡꯉꯦ ꯋꯥ ꯉꯥꯡꯕꯒꯥꯟꯗꯗꯤ ꯀꯩꯅꯣ ꯁꯠ ꯁꯠ ꯍꯥꯏꯕꯗꯣ ꯄꯥꯝꯗꯦ ꯑꯗꯨꯕꯨ ꯑꯩꯒꯤ
ꯆꯥ ꯅꯪꯒꯤꯁꯦ ꯃꯤꯅ ꯇꯤꯞꯁ ꯄꯤꯔꯝꯕ ꯃꯥꯜꯂꯦꯗ
ꯅꯠꯇꯦ ꯏꯁ ꯀꯗꯥꯏꯗꯒꯤ
ꯏꯠꯁꯥ ꯑꯩꯗꯤ ꯇꯤꯞꯁ ꯃꯤꯒꯤ ꯇꯤꯞꯁ ꯂꯧꯔꯒ ꯋꯥꯔꯤ ꯁꯥꯟꯅꯕ ꯃꯥꯟꯕ
ꯑꯦ ꯀꯅꯥꯗ ꯄꯤꯗꯣꯏꯕ ꯑꯝ
ꯅꯪꯕꯨꯗꯤ ꯐ꯭ꯂꯠ ꯇꯧꯕ ꯆꯥꯟꯁꯁꯨ ꯐꯪꯗꯦꯅꯦ ꯎꯝ
ꯑꯁ ꯃꯤ ꯑꯗꯨꯞꯄ ꯑꯇꯣꯞꯄ ꯅꯨꯄꯤꯒ ꯇꯧ ꯅꯤꯉꯥꯏꯕ ꯑꯗꯨꯗꯤ ꯑ ꯑꯇꯣꯞꯄꯒꯤ ꯄꯤꯅꯤ ꯎꯝ ꯑꯗꯨꯝ ꯇꯧꯕ꯭ꯔꯥ ꯑꯗꯨꯒꯤ
ꯇꯧꯋꯦ
ꯑꯗꯨꯗꯤ ꯑ ꯁꯤꯅ ꯀꯩꯅꯣ ꯑꯝ ꯑꯗ ꯗꯁ ꯀꯝꯃꯟ ꯑꯗꯨꯝ ꯑꯗꯨꯅ ꯐꯥꯔꯁ ꯑꯣꯏꯔꯝꯕꯅꯤ ꯑꯗꯨꯗꯤ
ꯑꯝ ꯑꯃꯨꯛꯀ ꯍꯥꯏꯅ ꯍꯧꯖꯤꯛꯀꯤꯗꯣ ꯅꯪ ꯈꯔ ꯃꯥꯏꯀ꯭ꯔꯐꯣꯟꯗ ꯅꯛꯁꯜꯂꯣ ꯑꯩ ꯐꯑꯟ ꯇꯥꯗ꯭ꯔꯤꯒꯣ
ꯑꯣ
ꯎꯝ
ꯑꯩꯅ ꯑꯩꯅ ꯍꯥꯏꯕꯅꯦꯀꯣ ꯅꯪ ꯑꯇꯣꯞꯄꯗ ꯋꯥꯔꯤ ꯁꯥꯕ ꯒꯥꯟꯗꯗꯤ ꯑꯗꯨ ꯈꯛꯇ ꯅꯪ ꯁꯥꯕ ꯃꯥꯜꯂꯦꯕ ꯑꯗꯨꯅ ꯑꯩꯅ ꯑ ꯑꯩꯉꯣꯟꯗꯗꯤ ꯄꯥꯎꯁ ꯐꯥꯔꯁ ꯑꯍꯥꯟ ꯑꯍꯥꯟꯕ ꯑꯁꯤꯒꯨꯝꯕ ꯋꯥꯔꯤꯒꯨꯝꯕ ꯁꯥꯕ ꯃꯥꯜꯂꯤꯕꯅꯪꯒꯤ ꯀꯨꯍꯥꯏꯗꯣ ꯑꯗꯨꯅꯤ
ꯅꯠꯇꯦꯍꯦ ꯑꯩ ꯑꯁ ꯑꯩꯅ ꯋꯥꯔꯤ ꯁꯥꯔꯑꯗꯤ ꯅꯪ ꯎꯝ
ꯍꯥꯏꯌꯣ ꯍꯥꯏꯌꯣ ꯀꯩꯁꯨꯨ ꯄꯥꯏꯔꯤ
ꯑꯗꯨꯒꯤꯅꯤ ꯅꯪ ꯉꯁꯥꯏꯗꯒꯤ ꯑꯩꯅ ꯀꯩꯅꯣꯝꯃ ꯍꯥꯡꯉꯒ ꯅꯪ ꯍꯥꯏꯗꯔ ꯂꯩꯔꯤꯗꯣ ꯑꯩ ꯅꯨꯄꯥ ꯑꯩꯅ ꯅꯪ ꯅꯨꯄꯥ ꯅꯪ ꯅꯨꯄꯥ ꯀꯣꯏꯕ꯭ꯔꯥ ꯍꯥꯏꯗꯤ ꯅꯪ ꯀꯔꯤ ꯍꯥꯏꯒꯅꯤ
ꯈꯨꯅꯧꯀꯤꯗꯤ ꯃꯩꯅꯤ
ꯌꯦ ꯀꯥꯏꯗꯤ ꯀꯣꯏ ꯉꯗꯤ ꯉꯥꯏꯗꯤ ꯀꯣꯏ
ꯂꯩꯇꯦ ꯂꯩꯇꯦꯕ
ꯂꯩꯔꯗꯤ ꯑꯩ ꯑꯗꯨꯝ ꯊꯦꯡ ꯊꯦꯡꯅꯀꯣ ꯇꯥꯕꯤꯔ
ꯑ ꯑꯗꯨꯕꯨ ꯅꯪꯅ ꯉꯁꯥꯏ ꯍꯥꯏꯕꯗꯣ ꯁꯤ ꯅꯪꯅ ꯍꯥꯏꯕ꯭ꯔꯥ ꯃꯤꯅ ꯍꯥꯏꯕ꯭ꯔꯥ ꯀ ꯀꯥꯥꯎꯈ꯭ꯔꯦꯅꯤ ꯑꯗꯨ ꯑꯩ ꯑꯩ ꯉꯁꯥꯏꯁꯨ ꯅꯪꯅ ꯍꯥꯏꯌꯦꯅ ꯂꯩꯔꯦ ꯋꯥꯔꯤ ꯁꯥꯕꯗ ꯃꯦꯟꯆꯦꯁꯇꯔ ꯌꯨꯅꯥꯏꯇꯤꯒ ꯍꯥꯏꯕꯗꯣ ꯅꯪꯅ ꯍꯥꯏꯔꯝꯗꯦ ꯑꯃꯨꯛ ꯍꯥꯏꯕꯗꯨꯣ ꯀꯔꯤꯔꯣꯒꯦ ꯇꯥꯗꯦ
ꯑꯩ ꯑꯩꯌ ꯃꯦꯟꯆꯦꯁꯇꯔ ꯃꯦꯟꯁꯟ ꯇꯧꯗꯦ ꯑꯇꯣꯞ ꯄꯣ ꯑꯣꯏꯔꯝꯃꯅꯤ ꯑꯩꯅ ꯍꯥꯏꯕꯗꯤ ꯔꯤꯜ ꯃꯦꯗ꯭ꯔꯤꯅꯤ
ꯑꯣ ꯑꯗꯨꯅꯦ ꯃꯦꯟꯆꯦꯁꯆ ꯌꯦꯡꯅꯥꯏꯊꯦꯔꯗ ꯔꯦꯜ ꯃꯦꯇ꯭ꯔꯤꯗ ꯄꯜꯂꯝꯃꯦꯔꯒ
ꯃꯤꯟꯆꯤꯁꯇꯔꯅꯗꯤ ꯑꯩꯒꯤ ꯅꯣ ꯅꯠꯇꯦ ꯅꯠꯇꯦ
ꯑꯩꯅ ꯉꯁꯥꯏ ꯅꯪꯕꯣ ꯃꯦꯗ꯭ꯔꯤꯁꯇ ꯍꯥꯏꯔꯒ ꯅꯪ ꯅꯠꯇꯦ ꯍꯥꯏꯌꯦ ꯑꯗꯨꯁꯨ
ꯑꯁ ꯋꯥ ꯉꯥꯡ ꯉꯥꯡꯅꯤꯡꯉꯥꯏ ꯂꯩꯇꯕꯒꯤ ꯈꯨꯝ
ꯑꯁ ꯑꯩ ꯌꯦꯡꯉꯁꯤ ꯇꯨꯝꯕ ꯌꯥꯔꯔꯣꯏꯒꯣ
ꯎꯝ ꯀꯣ ꯉꯥꯎꯕ ꯃꯥꯂꯦ ꯅꯪ ꯁꯃꯟꯃꯩꯏ
ꯎꯝ ꯅꯪꯕꯨꯁꯨ ꯀꯣꯛ ꯉꯥꯎꯍꯟꯒꯦ ꯍꯣꯖꯤꯛ
ꯅꯤꯡꯕꯍꯗꯗꯤ ꯑꯩꯗꯤ ꯃꯤ ꯂꯩꯇꯦ ꯍꯥꯏꯗꯤ ꯑ ꯖꯁ ꯂꯥꯏꯟꯒꯤ ꯁꯔꯀꯣ ꯑꯗꯨꯝ ꯈꯪꯅꯕꯗꯣ ꯑꯩꯗꯤ ꯑꯗꯨꯝ ꯇꯧꯋꯦ ꯄꯨꯔꯣ ꯍꯥꯏꯗꯤ ꯄꯨꯔꯥ ꯈꯪꯅꯕꯗ ꯖꯁ ꯅꯣꯡꯃꯕꯨꯗꯤ ꯍꯥꯏꯗꯤ ꯄꯥꯥꯛ ꯇꯧꯗ ꯔꯕꯥꯏꯌꯦ
ꯑꯗꯨ ꯐꯥꯔꯁ ꯇꯥꯏꯝꯗꯤ ꯅꯠꯇꯦꯗꯅ
ꯑꯩꯀ ꯉꯔꯥꯡꯗꯒꯤ ꯍꯧꯕꯅꯦ ꯑꯗꯨꯒꯤ
ꯑꯁꯥ
ꯃꯤ ꯑꯅꯤ ꯈꯪꯅꯕꯗꯣ ꯌꯥꯝꯗꯦꯕ ꯑꯗꯨꯒꯤ ꯑꯩꯅ ꯋꯥꯔꯤ ꯁꯥꯕꯗꯤ ꯏꯃꯥꯟꯅꯕꯤ ꯍꯣꯏ ꯈꯛꯇ ꯑꯗꯨꯝ ꯑꯩꯅ ꯈꯪꯅꯕꯗ ꯑꯗꯨꯝ ꯁꯥꯟꯅꯉꯥꯏꯅꯦꯕ ꯑꯗꯨꯒꯤ
ꯑꫭꯈꯦ ꯑꯗꯣ
ꯍꯣꯏ
ꯐꯤꯐꯥꯒꯤ ꯃꯇꯥꯡꯗ ꯂꯥꯁ ꯀꯣꯏꯁꯟ ꯑꯃ ꯍꯥꯡꯗ꯭ꯔꯣ
ꯍ
ꯑ ꯑꯁ ꯁꯤꯅ ꯂꯣꯏꯁꯤꯜꯂꯅꯤ
ꯎ
ꯀꯅꯥꯅ ꯉꯝꯗꯧ ꯃꯥꯟꯒꯦ ꯅꯠꯇ꯭ꯔꯒ ꯐꯥꯏꯅꯦꯂꯤꯁ ꯐꯥꯏꯅꯦꯜ ꯀꯥꯗꯕ ꯀꯔꯝꯕ ꯇꯤꯝ ꯀꯥꯗꯕ ꯃꯥꯟꯕ꯭ꯔꯣ
ꯑꯩꯅ ꯈꯟꯕꯗꯗꯤ ꯐ꯭ꯔꯥꯟꯁ
ꯀ
ꯏꯪꯂꯦꯟ
ꯏꯪꯂꯟ
ꯍꯣꯏ ꯏꯁꯄꯦꯟꯁꯨꯨ ꯍꯣꯏ ꯑꯗꯨꯝ ꯈꯔ ꯍꫭꯞꯄꯨꯗꯤ ꯂꯩ ꯈꯤꯇꯪ ꯌꯥꯝꯗꯦ ꯑꯗꯨꯁꯨ
ꯑꯗꯨꯒꯗ ꯑꯔꯖꯦꯟ ꯑꯔꯖꯦꯟꯇꯤꯅꯥꯗꯤ ꯑꯔꯖꯦꯟꯇ ꯑꯔꯖꯦꯟꯇꯤꯅꯥꯗꯤ ꯁꯨꯄꯟ ꯄꯟꯅꯔꫭꯏꯅꯦ
ꯍꯣꯏ ꯍꯣꯏ ꯑꯩꯗꯤ ꯄꯥꯝꯁꯨ ꯄꯥꯝꯅꯤꯅ ꯑꯩꯅ ꯉꯁꯥꯏꯅ ꯍꯥꯏꯗ꯭ꯔꯣ ꯑꯥꯔꯖꯦꯟꯇꯤꯅꯥꯗꯤ ꯊꯨꯅ ꯁꯤꯈ꯭ꯔꯦ ꯍꯔꯥꯎꯔꯅꯤ ꯅ
ꯑ ꯑꯩꯁꯨ ꯑꯩ ꯑꯩꯒꯤ ꯑꯩ ꯃꯦꯁꯤ ꯐ‌ꯦꯟꯅꯦꯕꯀꯣ
ꯃꯦꯁꯤ
ꯃꯦꯁꯤ ꯐꯦꯟꯅꯦꯕ ꯑꯩꯁꯦ
ꯍꯣꯏ
ꯑꯗꯨ ꯑꯣꯏꯁꯨ ꯑꯩ ꯀꯩꯅꯣꯃ ꯍꯥꯏꯒꯦ ꯖꯅꯋꯟꯂꯤ ꯀꯩꯅꯣ ꯍꯥꯏꯒꯦꯕ ꯑꯥ ꯑꯁꯤ ꯋꯥꯔꯜ ꯀꯞ ꯂꯣꯏꯔꯒ ꯑꯗꯨꯝ ꯉꯁꯥꯏꯒꯤ ꯔꯥꯏꯕꯜꯔꯤ ꯍꯧꯖꯤꯛ ꯃꯤꯁꯤꯒ ꯔꫭꯅꯥꯜꯗꫭꯒꯨꯝꯕꯁꯦ ꯂꯣꯏꯁꯤꯜꯂꯅꯦꯕ
ꯎꯝ
ꯂꯣꯏꯁꯤꯟꯕ ꯃꯇꯝꯗ ꯃꯦꯁꯤꯅ ꯋꯥꯜꯀꯞ ꯂꯩꯕꯅꯤꯅ ꯃꯥꯅ ꯑꯗꯨꯝ ꯑꯗꯨ ꯇꯧꯕꯦꯅꯗꯤ ꯔꯣꯅꯥꯜꯗꯣꯁꯤꯁꯨ ꯋꯥꯜꯀꯞ ꯍꯟꯗꯛꯀꯤꯗꫭ ꯉꯝꯃꯒ ꯃꯕꯥꯟꯅꯤꯒꯤꯁꯦ ꯑꯗꯨꯝ ꯃꯅꯥꯍꯜꯂꯒ ꯑꯗꯨꯝ ꯂꯣꯏꯁꯤꯟꯕꯅ ꯐꯩ ꯍꯥꯏꯕꯅꯤꯗ
ꯎꯝ ꯍꫭꯏ ꯌꯥꯝ ꯌꯝ ꯗꯤꯕꯦꯠ ꯇꯧ ꯑꯣ ꯃꯕꯥꯏꯅꯤ ꯀꯣ
ꯇꯧꯋꯤꯗ
ꯑ ꯑꯗꯨ
ꯃꯁꯤꯒꯤ ꯗꯤꯕꯦꯠꯇꯤ ꯑꯥꯎ꯭ꯠꯁꯥꯏꯗꯔꯁꯤꯅ ꯗꯤꯕꯦꯠ ꯇꯧꯔꯁꯨ ꯂꯣꯏꯁꯤꯟꯕ ꯉꯝꯃꯔꯣꯏ
ꯍꫭ -ꯍꫭ ‌ꯍꫭꯏ
ꯂꯣꯏꯁꯤꯟꯒꯦ ꯍꯥꯏꯅ ꯇꯧꯔꯅꯤ ꯄ꯭ꯂꯦꯌꯔꯁ ꯃꯈꯛꯁꯤꯡꯕꯗꯣ
ꯎꯝ
ꯍꯥꯡꯕ ꯇꯥꯕ ꯑꯗꯨꯗꯤ ꯈꯪꯒꯅ‌ꯦꯕ
ꯎꯝ
ꯑ ꯑꯗꯨꯕꯨ ꯑꯥꯎꯠꯁꯥꯏꯠꯇ ꯀꯗꯧꯕ ꯍꯧꯖꯤꯛ ꯑ ꯑꯥꯎꯠꯁꯥꯏꯠꯇ ꯍꯥꯏ ꯐꯤꯜꯒꯤ ꯃꯄꯥꯟꯗ ꯂꯩꯕ ꯑꯣꯏꯅꯗꯤ ꯀꯃꯥꯏꯅ ꯁꯅꯥꯕ꯭ꯔꯥ ꯍꯥꯏꯕꯁꯦ ꯐꯖꯅ ꯈꯪꯉꯣꯏꯕ ꯐꯤꯜ ꯃꯅꯨꯡꯗ ꯁꯅꯥꯎ ꯈꯣꯏꯗꯅ ꯂꯣꯏꯅ ꯈꯪꯒꯅꯦꯕ
ꯅꯪ ꯐꯨꯠꯕꯣꯜ ꯁꯅꯥꯕ꯭ꯔꯣ ꯁꯅꯥꯒꯗꯧ ꯃꯥꯜꯂꯦ
ꯁꯥꯅꯗ‌ꯦ ꯁꯥꯅꯗ‌ꯦ ꯍꯥꯏꯗ ꯑꯩ ꯄꯤꯛꯄ ꯀꯥꯟ ꯑꯗꯨꯒꯨꯝꯕꯗꯤ ꯀꯩꯅꯣ ꯑꯩꯈꯣꯏꯒꯤ ꯑꯗꯨꯝ ꯌꯨꯝꯒ ꯑ ꯂꯩꯃꯤꯟꯅꯕ ꯀꯖꯤꯟꯕꯔꯗꯔ ꯑꯗꯨ ꯂꯩꯅ ꯑꯗꯨꯕꯨꯗꯤ ꯑꯗꯨꯝ ꯁꯅꯥ ꯑꯗꯨꯝ ꯄꯤꯛꯄ ꯀꯥꯟꯅꯗꯤ ꯑꯁ
ꯈ‌ꯦ ꯑꯗꯣ ꯍꯧꯖꯤꯛꯇꯤ ꯀ꯭ꯔꯤ ꯁꯥꯟꯅꯕ
ꯑꯩꯔꫭ ꯖ‌ꯦ
ꯀꯔꯝꯕ ꯒꯦꯝ ꯁꯅꯥꯕ꯭ꯔꯣ ꯅꯪꯕꯣ
ꯑꯣꯕꯥꯁ ꯂꯤꯖ ꯑꯦ ꯍ
ꯑ
ꯃꯣꯕꯥꯏꯜ ꯂꯤꯖꯦꯟ ꯁꯠꯅꯧ ꯁꯟꯅꯧ ꯃꯇꯝ ꯂꯩꯕ ꯀꯥꯟꯗ ꯁꯠꯅꯧ
ꯍꯥꯏꯗꯤ ꯇꯨꯝ ꯅꯨꯡꯇꯤ ꯚꯦꯀꯦꯁꯟꯒꯨꯝꯕ ꯂꯩꯗꯤ ꯑꯗꯨꯝ ꯁꯂ ꯍꯧꯖꯤꯛꯀꯥꯟꯗꯤ ꯍꯣꯏ ꯁꯅꯥꯄꯍꯤ ꯆꯅꯥꯏꯗꯨꯁꯨ ꯑꯦ ꯇ꯭ꯋꯦꯟꯇꯤ ꯐꯣꯔ ꯑꯗꯨꯝ ꯄꯥꯛ ꯁꯅ ꯀ ꯁꯥꯟꯅꯅꯤꯡꯕ ꯃꯇꯝ ꯑꯗꯨꯝ ꯂꯩꯌꯦ ꯁꯥꯟꯅꯅꯤꯡꯗꯕ ꯃꯇꯝꯗꯣ ꯑꯗꯨꯝ ꯂꯩꯌꯦꯕꯀꯣ ꯑꯗꯨꯒꯤ
ꯔ‌ꯦꯡ ꯀꯌꯥ ꯌꯧꯔꯕ꯭ꯔꯣ
ꯑ ꯗꯤ ꯁꯤꯖꯟꯗꯤ ꯑꯩ ꯄꯨꯁ ꯇꯧꯗ꯭ꯔꯤ ꯑ ꯂꯦꯖ‌ꯦꯟ ꯂ‌ꯦꯖ‌ꯦꯟꯒꯤ ꯋꯥꯟ ꯍꯟꯗ꯭ꯔꯦꯠ ꯀꯥꯔꯦ
ꯁꯥ ꯔꯤꯒꯨꯂꯔ ꯁꯤ ꯂꯥꯏꯔꯤꯛ ꯄꯥꯗ꯭ꯔꯒ
ꯍꯥ ꯍꯥ ꯑ
ꯑꯆꯥ ꯋꯥꯟ ꯍꯟꯗ꯭ꯔꯦꯠꯁꯦ ꯃꯤꯊꯤꯀꯜ ꯒ꯭ꯂꯣꯔꯤ ꯅꯠꯇ꯭ꯔꯣ ꯍꯟꯗꯛꯇꯤ
ꯎꯝ ꯑꯁ ꯁꯤꯖꯟꯗꯤ ꯂꯦꯖꯦꯟ ꯐꯥꯏꯚꯇ ꯂꯩ ꯑꯁ ꯗꯤꯁꯤꯖꯟꯗꯤ ꯑꯩ ꯁꯅꯥꯔꯣꯏ ꯑꯩ ꯑꯩ ꯉꯝꯃꯔꯣꯏ ꯍꯧꯔꯗꯤ ꯑꯩꯒꯤ ꯊꯕꯛ
ꯎꯝ ꯑꯩꯁꯨ ꯅꯍꯥꯟ ꯁꯅꯥꯔꯝꯕꯅꯦ ꯑꯩ ꯅꯍꯥꯟ ꯁꯥꯟꯅꯕꯅꯦꯅ ꯀꯨꯏꯔꯦꯗ ꯁꯥꯟꯗꯕ ꯑꯩ ꯑꯦꯀꯥꯎꯟꯁꯨ ꯌꯟꯊꯣꯛꯀꯦꯔꯒ ꯌꯦꯟꯊꯣꯛꯄ ꯄꯥꯝꯃꯨꯕꯒꯤ ꯌꫭꯟꯊꯣꯛꯇꯦ
ꯅꯪꯁꯨ ꯑ‌ꯦꯀꯥꯎꯟ ꯑꯅꯤ ꯑꯍꯨꯝ ꯄꯥꯏꯔꯝꯒꯅꯤ ꯀꯥꯎꯒꯨꯝꯕ ꯍꫭꯏ
ꯑꯩꯒꯤ ꯑꯦꯀꯥꯎꯟ ꯑꯃꯗꯤ ꯌꯣꯟꯊꯣꯛꯈ꯭ꯔꯦ ꯑꯩꯒꯤ ꯃꯦꯟ ꯑꯦꯀꯥꯎꯟ ꯈꯛꯇ ꯌꯣꯟꯊꯣꯛꯇꯦ
ꯑ ꯑ ꯑꯅ ꯑꯦꯝ ꯑꯦꯜꯒꯤ ꯑꯦꯀꯥꯎꯟ ꯌꯣꯟꯕꯗꯣ ꯄꯩꯁꯥ ꯀꯌꯥ ꯇꯨꯝꯃꯤ ꯂꯣꯟꯗ꯭ꯔꯅ ꯑꯗꯨ
ꯑꯁ ꯍꯟꯗꯛꯇꯤ ꯍꯣꯡꯈ꯭ꯔꯦ ꯏꯄꯤꯛ ꯏꯁꯀꯤꯟ ꯏꯐꯤꯛ ꯏꯁꯀꯤꯟ ꯄꯥꯗ꯭ꯔꯦꯗ ꯍꯟꯗꯛꯇꯤ ꯂꯤꯖꯦꯟꯗ꯭ꯔꯤꯒꯨꯝꯕ ꯑꯗꯨ ꯂꯩꯕ ꯈꯣꯏꯗꯅ ꯇꯥꯡꯉꯦ ꯅꯠꯇ꯭ꯔꯗꯤꯄꯤꯛꯁꯀꯤ ꯊꯥꯔ ꯊ꯭ꯔꯤ ꯐꯣꯔꯇꯤ ꯂꯩꯔꯁꯨ ꯀꯅꯥ ꯂꯩꯇ꯭ꯔꯦ ꯍꯟꯗꯛꯇꯤ ꯋꯥꯟ ꯊꯥꯎꯖꯟꯗꯤ ꯌꯦꯡꯗꯦ ꯋꯥꯟ ꯊꯥꯎꯖꯟ ꯐꯥꯏꯚ ꯍꯟꯗ꯭ꯔꯦꯠ ꯅ‌ꯦꯛꯁ ꯋꯥꯟ ꯊꯥꯎꯖꯟ ꯐꯥꯏꯚ ꯍꯟꯗꯔ‌ꯦꯠ ꯁꯨꯠ ꯌꯧ ꯌꯧꯗ꯭ꯔ‌ꯦꯗ
ꯑꯩ ꯗꯥꯏꯃꯟ ꯔꯤꯆꯥꯔꯖ ꯇꯧꯕꯗꯣ ꯑꯗꯨꯝ ꯍꯥꯏꯗꯤ ꯌꯥꯝ ꯄꯩꯁꯥ ꯆꯥꯡꯅ ꯇꯧꯔꯒꯥꯟꯗ ꯌꯣꯟ ꯇꯜꯂ‌ꯦꯗ ꯎꯝ
ꯑꯗꯨꯒꯤꯅꯦ ꯑꯩꯁꯨ ꯌꯣꯟꯊꯣꯛꯇ꯭ꯔꯒ ꯊꯝꯕꯗ‌ꯣ
ꯎꯝ ꯎꯝ ꯅꯪꯒꯤ ꯃꯦ ꯀꯩꯅ‌ꯣꯗꯤ ꯀꯅꯥ
ꯑꯩ ꯑꯦꯝ ꯑꯦꯝ ꯄꯥꯏ ꯃꯣꯁꯀꯣꯚ ꯑꯗꯣ
ꯃꯣꯁꯀꯣꯞꯁꯦ ꯑꯃꯨꯛꯀ ꯍꯟꯅ ꯅꯔꯐ ꯇꯧꯈ꯭ꯔꯦꯅ ꯇꯥꯏ ꯁꯅꯥꯗ꯭ꯔꯤ
ꯑꯗꯨ ꯑꯩ ꯑꯦꯝ ꯑꯦꯝꯗꯤ ꯂꯣꯏ ꯀꯩꯅꯣ ꯁꯅꯗꯦ ꯕꯦꯇ꯭ꯔꯤꯛꯁꯅꯥꯗ ꯑꯦꯝ‌ ꯑ‌ꯦꯝ ꯗ ꯑꯗꯨꯒ ꯒꯔ‌ꯦ꯭ꯡꯒꯔ ꯁꯅꯗ‌ꯦ ꯕꯦꯇ꯭ꯔꯤꯛꯁꯀ ꯒꯔꯦ꯭ꯡꯒꯔ
ꯑ ꯑꯦꯝ ꯑꯦꯝ ꯍꯩꯔꯤ ꯋꯥꯎ ꯑꯩꯗꯤ ꯑꯦ ꯃꯤꯠ ꯄꯥꯏꯅꯤ
ꯑꯩꯗꯤ ꯁꯅꯥꯟꯗꯤ ꯂꯣꯏꯟ ꯃꯦꯠꯁ ꯁꯟꯕ ꯍꯩꯌꯦ ꯇꯦꯡ ꯁꯥꯅꯕꯥ ꯍꯩꯌ‌ꯦ ꯑꯦꯝ ꯑꯦꯝꯁ ꯁꯅꯕ ꯍꯩꯌ‌ꯦ ꯑ‌ꯦꯁꯥꯁꯤꯟꯁ ꯄꯥꯏꯗ‌ꯦ ꯑ‌ꯣꯟꯂꯤ ꯑ‌ꯦꯁꯥꯁꯤꯟꯁ ꯁꯄꯣꯠꯇ ꯁꯄ‌ꯣꯔꯠꯁꯨ ꯍꯩꯌ‌ꯦ
ꯑꯁ ꯅꯪꯁꯨ ꯑꯗꯨꯝ ꯐꯖꯅ ꯁꯥꯟꯅꯕ ꯃꯥꯜꯂꯦ ꯑꯗꯨꯗꯤ ꯀꯥꯎꯖ ꯑꯅꯤ ꯂꯩ
ꯁꯥꯟꯅꯕꯗꯤ ꯑꯗꯨꯝ ꯁꯥꯟꯅꯗꯤ ꯁꯥꯟꯅꯔꯝꯃꯦꯗ ꯑꯗꯣ ꯑꯩ ꯑꯩꯗꯤ ꯄꯞꯖꯤ ꯅꯥꯍꯥꯟ ꯁꯥꯟꯅꯕ
ꯑꯣ
ꯑꯗꯨ ꯕꯤ ꯖꯦꯝ ꯃꯥꯏ ꯁꯅꯥꯅꯕꯅꯤꯅ ꯑꯗꯨ ꯁꯥꯟꯔꯗꯤ ꯃꯣꯕꯥꯏꯜ ꯂꯤꯖ‌ꯦꯟ ꯒꯨꯝꯕꯁꯤ ꯁꯟꯅꯥꯅꯤꯡꯗ‌ꯦꯕ
ꯍ ꯍ‌ꯣ ꯑ‌ꯣꯏꯔꯝꯃꯥꯅꯤ
ꯍ‌ꯣꯏꯅ‌ꯦ
ꯑꯗꯨꯗꯒꯤ ꯒꯦꯝꯃ ꯅꯨꯄꯥꯍ‌ꯣꯏꯁꯦ ꯒꯦꯝ ꯑꯅꯤ ꯑꯅꯤ ꯑꯗꯨꯝ ꯁꯥꯟꯅꯩ ꯄꯥꯕꯖꯤꯁꯨ ꯁꯥꯅꯩꯌꯦ ꯃ‌ꯣꯕꯥꯜꯂ‌ꯦꯖꯦꯟꯁꯨ ꯑꯗꯨꯝ ꯁꯅꯩ
ꯎꯝ ꯅꯪ ꯕ꯭ꯔꯦꯁ ꯍꯥꯞꯄ꯭ꯔꯣ
ꯍꯥꯏꯈꯤ
ꯀꯩ ꯅꯪ ꯑꯩꯗꯤ ꯅꯪ ꯀꯩꯅꯣꯃ ꯕ꯭ꯔꯦꯁ ꯍꯥꯞꯇ꯭ꯔꯗꯤ ꯀꯩꯅꯣ ꯎꯝꯃꯣꯏꯔꯣ ꯃꯆꯤꯟꯗ ꯆꯞ ꯆꯣꯔꯞꯄꯤ ꯌꯣꯆꯥꯥ ꯃꯥꯜꯂꯦ
ꯍꯥꯥꯞꯇꯦ ꯍꯥꯞ
ꯅꯪ ꯉꯥꯡꯕꯗꯣ ꯀꯩꯅꯣꯃ ꯃꯥꯟ
ꯋꯥꯗꯣ ꯀꯟꯅ ꯉꯥꯡꯗꯕꯕꯩꯅꯤ
ꯑꯆꯥ ꯑꯆꯥ ꯑꯆꯥ ꯅꯪ ꯅꯪꯒꯤ ꯋꯥ ꯉꯥꯡꯕ ꯁꯇꯥꯏꯜ ꯇꯧꯔꯔꯣ
ꯇꯧꯔ‌ꯣ
ꯍꯌꯦꯡꯅ ꯀ‌ꯣꯜꯅ ꯇꯧꯕꯤ ꯂ‌ꯣꯏꯔ‌ꯦ
ꯍꯥꯥ
ꯎꯝ
ꯇꯧꯏ ꯏꯀꯥꯏꯈ꯭ꯔꯕ ꯑꯁ ꯏꯀꯥꯏꯗ ꯁꯥꯛꯁꯨ ꯈꯪꯅꯗꯕꯗꯕ
ꯍꯣꯏ ꯍꯣꯏ ꯀꯩꯁꯨ
ꯈ‌ꯣꯟ ꯇꯥꯗ꯭ꯔ‌ꯦꯀꯣ